ꯍꯂꯣ ꯇꯦ ꯑ
ꯅꯨꯄꯥꯒꯤꯔ ꯅꯪꯅ ꯇꯧꯕꯤꯕ
ꯑꯥ
ꯆꯉꯦ
ꯈꯪꯗꯦꯔ ꯑꯗꯨꯕꯨꯗꯤ ꯃꯥꯅ ꯑꯗꯨꯝ ꯑꯁꯦꯡꯕꯅꯦ
ꯅꯪꯅ ꯄꯥꯏꯕ
ꯑꯥ
ꯈꯩꯅꯦ ꯑꯗꯨꯗ
ꯑꯗꯨ ꯑꯍꯨ ꯄꯤꯔꯦ
ꯀꯗꯣꯗ ꯃꯒ
ꯑꯍꯨꯝꯄꯤꯗꯕ
ꯆꯗꯔꯝꯃꯤꯅꯣ
ꯇꯨꯝꯃꯒꯅꯥ ꯑꯩꯦ
ꯎꯝ ꯀꯅꯥꯅ ꯄꯕꯤꯔꯛꯏꯅꯣ ꯑꯍꯨꯝ ꯄꯕꯤꯔꯛꯏ ꯑꯦꯃꯤꯟꯅꯔꯣ
ꯍꯥ
ꯂꯩꯃꯤꯟꯅꯕꯤ ꯂꯩꯔꯃ
ꯅ ꯍ ꯃꯤ ꯑ ꯑꯃ ꯂꯩꯌꯦ
ꯃꯤꯅ ꯃ ꯂꯩ ꯐ꯭ꯔꯥꯎ
ꯌꯥꯔꯦ ꯏꯟꯇꯤꯅꯥ ꯌꯥꯝ ꯋꯥꯡꯂꯛꯀꯅꯨ ꯃꯤ ꯑꯃ ꯂꯩ ꯍꯥꯏꯣꯏꯅꯦ
ꯍꯣꯏ ꯍꯣꯏꯗ ꯍꯣꯏꯗ ꯀꯩꯁꯥꯡ ꯆꯥꯕ꯭ꯔꯥ
ꯑꯩꯗ ꯑꯣꯛ ꯃꯔꯤꯟ ꯆꯥꯏ
ꯑꯣ ꯍꯥꯎꯕꯗ ꯆꯥꯔꯦꯅꯦ
ꯍꯥꯎꯗꯤ
ꯎ ꯅꯍꯥꯟꯗꯒꯤ ꯀꯥꯏꯅ ꯂꯣꯜꯂꯤꯅꯣ
ꯅꯪꯅ ꯊꯤꯔꯛꯇ꯭ꯔꯒ
ꯌꯥꯔꯦꯗ ꯅꯪ ꯂꯣꯠꯈ꯭ꯔꯒ ꯀꯤꯗꯅ
ꯌꯥꯔꯦ ꯅꯪꯅ ꯊꯤꯕꯤꯔꯛꯇ꯭ꯔꯒ
ꯅꯣꯡ ꯇꯥꯕ꯭ꯔꯣ
ꯇꯥꯗꯦ ꯁꯥꯏ ꯅꯨꯡꯁꯥ ꯌꯥꯝꯅ
ꯐꯒꯤꯗꯤ ꯍꯣꯡꯇꯥꯔꯦ
ꯇꯨꯡ ꯑꯣꯏꯔ
ꯎꯝ ꯌꯨꯝꯗ ꯂꯩꯕ꯭ꯔꯥ
ꯍꯥꯥ
ꯌꯨꯝꯗ ꯂꯩꯕ꯭ꯔꯣ
ꯌꯨꯝꯗ ꯂꯩꯇꯦ
ꯑꯦꯟ ꯂꯩꯅ
ꯑꯩ ꯔꯦꯟꯗ ꯂꯩꯅ
ꯑꯣ
ꯅꯪ ꯀꯥꯎꯈ꯭ꯔꯕ꯭ꯔꯥ
ꯀꯥꯎꯗꯦꯗ ꯀꯃꯥꯏꯅ ꯀꯥꯎꯗꯅ ꯅꯪ ꯃꯦꯁꯦꯁ ꯃꯌꯥꯝ ꯌꯥꯎꯁꯤꯗ ꯑꯩꯉꯣꯟꯗ ꯈꯛꯇꯕꯤꯗ ꯅꯪꯗꯤ ꯀꯥꯎꯍꯧꯗꯔꯕꯅꯦ ꯑꯩꯉꯣꯟꯗ ꯅꯝꯕꯔ ꯍꯪꯒꯗ꯭ꯔꯣ
ꯑꯩ ꯌꯥꯝ ꯌꯥꯝ ꯅꯣꯡꯅꯤꯡꯗ꯭ꯔꯥ ꯅꯪꯒꯤ ꯅꯝꯕꯔꯗꯣ ꯑꯅꯧꯕ ꯁꯤꯟꯕ꯭ꯔꯥ ꯈꯟꯕꯅꯤꯅꯦ
ꯀꯩꯗꯧꯕꯩ ꯁꯤꯟꯗꯕ ꯍꯥꯏꯗꯤ
ꯅꯠꯇꯦ ꯑꯅꯧꯕ ꯍꯥꯏꯗꯤ ꯅꯝꯕꯔ ꯍꯥꯏꯗꯤ ꯑꯩꯅ ꯇꯧꯔꯅꯥꯏ ꯑꯅꯤ ꯑꯍꯨꯝ ꯄꯥꯏꯕ ꯌꯥꯎꯋꯤꯅ
ꯎꯝ ꯍꯥꯏꯅꯤ ꯑꯩꯗꯤ ꯑꯃꯐꯥꯎꯕ ꯂꯣꯏꯗ꯭ꯔꯦꯒꯦ ꯑꯅꯤ ꯑꯍꯨꯝꯗꯤ ꯂꯥꯛꯑꯦꯅ
ꯃꯁꯤ ꯂꯣꯏꯍꯟꯈ꯭ꯔꯣ ꯏꯃꯥꯅꯤ ꯂꯣꯏꯍꯟꯈ꯭ꯔꯁꯦ
ꯑꯗꯨꯃꯥꯏꯅ ꯑꯩꯒꯤ ꯃꯅꯥꯕꯅꯤ
ꯑꯗꯨ ꯆꯞ ꯆꯥꯔꯅꯤ ꯑꯗꯨꯗꯤ
ꯎꯝ ꯅꯍꯥꯟ ꯀꯩ ꯀꯔꯤ ꯀꯔꯤ ꯇꯧꯔ ꯂꯩꯕ꯭ꯔꯣ ꯅꯪꯕꯣ
ꯀ꯭ꯂꯁꯧꯗꯤ ꯇꯨꯝꯃꯒ ꯆꯥꯕꯒ ꯅꯝ ꯇꯧꯅꯤ
ꯑꯇꯣꯞꯄꯒ ꯋꯥꯔꯤ ꯁꯥꯟꯅꯔꯒ ꯂꯩꯕ
ꯑ ꯈꯗꯤꯁꯗꯔꯦ
ꯑꯩꯅ ꯂꯥꯛꯄꯗꯒꯤꯩ ꯁꯨꯒꯗꯕ ꯅꯪꯗ ꯃꯦꯁꯦꯁꯄꯨꯗꯤ ꯎꯕ ꯑꯗꯨ ꯇꯍꯥꯟ ꯆꯥꯟꯅꯗꯕ ꯅꯪꯗꯤ ꯌꯥꯝ ꯑꯦꯛꯇꯤꯚ ꯑꯣꯏꯍꯧꯋꯤꯗ ꯑꯩꯉꯣꯟꯗ ꯇꯧꯔꯛꯇꯕꯒꯤ ꯋꯥꯅꯤ
ꯍꯣꯏ ꯌꯥꯝ ꯋꯥꯔꯧꯅ ꯍꯥꯏꯔꯛꯀꯗ ꯋꯥꯈꯜ ꯅꯨꯡꯉꯥꯏꯇꯦ
ꯑꯩ ꯁꯨꯝ ꯇꯟꯗꯅ ꯂꯩꯈ꯭ꯔꯕ ꯍꯥꯏꯗꯤ ꯑꯇꯣꯞꯄꯁꯨ ꯇꯧꯒꯗꯕꯗꯣ ꯅꯪ ꯍꯥꯡꯕ ꯉꯥꯏꯕꯅꯤꯗ ꯅꯍꯥꯡꯁꯦ ꯅꯪꯅ ꯁꯨꯝ ꯅꯪꯅ ꯁꯨꯝ ꯆꯟꯕꯗꯨꯗ ꯅꯪ ꯍꯥꯡꯅꯤꯉꯥꯏꯕ
ꯌꯥꯝ ꯂꯧꯅꯤꯡꯉꯦ ꯃꯁꯤ ꯌꯥꯔꯦ ꯑꯦꯄꯣꯏꯟꯃꯦꯟ ꯑꯗꯨꯝ ꯂꯥꯛꯑꯦ ꯃꯦꯁꯦꯖ ꯐꯥꯎꯕ ꯍꯜꯂꯣ ꯑꯣꯏꯔꯁꯨ ꯍꯥꯏ ꯑꯣꯏꯔꯁꯨ ꯊꯥꯔꯛꯇ꯭ꯔꯒ ꯏꯁꯁꯨ ꯉꯥꯏꯔꯤ ꯉꯥꯏꯔꯤ
ꯑꯩꯅ ꯅꯍꯥꯟ ꯅꯠꯇ꯭ꯔ ꯑꯃꯨꯛ ꯀꯣꯜ ꯇꯧꯔꯛꯀꯦ ꯍꯥꯏꯕꯗꯣ
ꯑꯩꯉꯣꯟꯗ
ꯎꯝ
ꯑꯣꯏꯔꯝꯃꯣꯏꯍꯦ ꯑꯇꯣꯞꯄꯗ ꯑꯣꯏꯔꯝꯃꯦ
ꯑꯇꯩ ꯃꯇꯝ ꯁꯨꯝ ꯇꯥꯟꯅꯗꯕꯩꯅꯦ ꯅꯪꯅꯕꯨꯗꯤ ꯅꯪ ꯑꯩꯅ ꯍꯥꯏꯕ ꯀꯥꯟꯗ ꯅꯪꯅ ꯍꯜꯂꯛꯇꯕ ꯅꯪꯅ ꯍꯜꯂꯛꯄ ꯀꯥꯟꯗ ꯑꯩꯅ ꯆꯥꯟꯅꯗꯕ ꯑꯣꯏꯕ ꯑꯗꯨꯒꯤꯅꯤꯗ
ꯑꯗꯨꯗꯤ ꯋꯥꯔꯧꯅꯉꯥꯏ ꯂꯩꯇꯦꯅ ꯅꯪꯁꯨ ꯁꯨꯏ
ꯋꯥꯔꯧꯗꯦꯗ ꯋꯥꯔꯧꯕ ꯅꯠꯇꯦꯗ ꯑꯁꯨꯝ ꯍꯥꯏꯕꯅꯤꯗ ꯃꯥꯅ ꯊꯕꯛ ꯆꯤꯟꯕꯗꯨꯗ
ꯉꯁꯤ ꯂꯣꯏꯊꯣꯛꯂꯔꯕꯅꯤ
ꯍꯥ ꯉꯁꯤ ꯅꯨꯡꯉꯥꯏꯗꯣꯏꯔꯥ ꯌꯥꯗꯣꯏꯔꯥ
ꯌꯥꯅꯤꯅ ꯑꯩꯒꯤꯗꯤ ꯍꯣꯔꯦꯟ ꯄꯨꯡ ꯑꯅꯤꯐꯥꯎꯕ ꯍꯥꯡꯉꯦ
ꯅꯪ ꯍꯜꯂꯛꯈ꯭ꯔꯦ
ꯀꯔꯤ
ꯍꯜꯂꯛꯈ꯭ꯔꯕ꯭ꯔꯕ
ꯀꯥꯏꯗ
ꯎꯝ ꯍꯝ
ꯀꯥꯏꯗꯅꯣ ꯍꯟꯂꯥꯛ ꯇꯣꯏꯕꯣ
ꯃ ꯏ ꯅꯪ ꯀꯩꯅꯣ ꯇꯝꯕ
ꯀꯔꯤ
ꯅꯔꯁꯤꯡ ꯍꯥꯏꯕ꯭ꯔꯥ
ꯏꯁ ꯌꯥꯔꯦ ꯅꯪꯁꯨ ꯅꯪꯅ ꯀꯥꯎꯔꯒ ꯑꯩꯉꯣꯟꯗ ꯀꯥꯎꯕꯒ
ꯇꯦ
ꯃꯤ ꯑꯣꯟꯅꯈꯔꯦꯗ ꯅꯪꯒꯤ ꯗꯣ
ꯉꯥꯏꯈꯣ ꯉꯥꯏꯈꯣ ꯑꯩ ꯃꯦꯁꯦꯁ ꯑꯝꯇ ꯄꯥꯒꯤꯒꯦ
ꯃꯦꯁꯦꯖꯇ ꯌꯥꯎꯔꯣꯏ
ꯑ ꯑꯩꯁꯨ ꯃꯤꯁꯤꯁ ꯀꯥꯛꯛꯦꯌꯦ ꯑꯝꯐꯥꯎ
ꯑꯗꯣ ꯃꯦꯁꯦꯖꯇ ꯌꯥꯎꯔꯣꯏ ꯍꯥꯏꯕ ꯋꯥꯔꯤꯗꯣ
ꯑꯦ ꯌꯥꯔꯦ ꯀꯩꯅꯣ ꯏꯕꯥꯅꯤ ꯍꯌꯦꯡ ꯍꯌꯦꯡꯂ ꯂꯥ ꯍꯪꯆꯤꯜꯂꯥ ꯑꯣꯏꯔꯦꯀꯣ ꯄꯩꯁꯥ ꯊꯥꯟꯅ
ꯕꯣꯟꯒꯤ ꯄꯩꯆꯥ ꯊꯥꯅꯔꯒ ꯅꯪꯅ ꯀꯤꯗꯅ ꯂꯩꯈꯤꯕꯗꯣ ꯂꯣꯠꯈꯤꯕꯗꯣ
ꯀꯤꯕ ꯅꯠꯇꯦꯍꯦ
ꯅꯪ ꯈꯜꯂꯣ ꯁꯨꯡꯌꯥ ꯌꯥꯗꯕꯗꯣ ꯈꯜꯂꯛꯈꯤꯒꯦ ꯈꯜꯂꯛꯈꯤꯒꯦ ꯍꯥꯏꯔꯒ ꯑꯗꯨꯝ ꯂꯩꯈ꯭ꯔꯕꯗꯣ
ꯅꯪꯅ ꯄꯥꯎ ꯏ ꯄꯥꯎ ꯑꯝꯇ ꯍꯥꯏꯔꯛꯇ꯭ꯔꯒ
ꯑ ꯑꯩꯅ ꯀꯥꯎꯈ꯭ꯔꯒ
ꯍꯧꯖꯤꯛꯇ ꯀꯣꯛꯇ ꯆꯪꯉꯛꯄꯅꯦ ꯆꯥꯠ ꯂꯥꯎꯅ
ꯏꯁ ꯑꯗꯨꯗꯤ ꯑꯩ ꯀꯥꯏꯗ ꯂꯩꯕ ꯍꯧꯖꯤꯛ
ꯀꯛꯆꯤꯡ
ꯀꯛꯆꯤꯡꯗꯕꯨꯗꯤ ꯑꯣꯏꯕ ꯑꯗꯣ ꯑꯩꯅ ꯍꯥꯏꯗꯤ ꯑꯩ ꯀꯔꯤ ꯇꯧꯔꯒ ꯂꯩꯕꯅꯣ ꯍꯧꯖꯤꯛ
ꯋꯥꯔꯗꯦꯟ
ꯏꯁ ꯏꯁ ꯈꯪꯕꯒ ꯁꯥꯏ
ꯑꯩꯈꯣꯏꯗꯤ ꯆꯨꯝꯅꯒꯤ ꯉꯥꯏꯍꯥꯛꯇꯪ ꯇꯔꯥ ꯇꯠꯄ ꯋꯥꯅꯤ ꯁꯠ ꯁꯝꯃꯒ ꯑꯗꯨꯝ ꯐꯩ ꯇꯔꯥꯗꯣ ꯁꯝꯕꯗꯅꯦ ꯌꯥꯝ ꯊꯨꯕꯅꯦꯕ
ꯎꯝ ꯌꯥꯝ ꯊꯨꯈ꯭ꯔꯦ ꯌꯥꯝ ꯊꯨꯈ꯭ꯔꯦ ꯍꯥꯔꯦꯟꯗꯤ ꯕꯣꯜ ꯌꯦꯡꯉꯣꯏꯗ꯭ꯔꯣ
ꯍꯣꯔꯦꯟ ꯕꯣꯜ ꯂꯩꯕ꯭ꯔꯕ ꯑꯔꯖꯦꯟꯇꯤꯅꯥꯔ ꯑꯔꯖꯦꯟꯇꯤꯅꯥ ꯗꯤ ꯗꯦꯠ ꯁꯤꯛꯁ ꯇꯤꯟ ꯅꯨꯃꯤꯠꯅꯤ ꯍꯥꯏꯕ꯭ꯔꯥ ꯐꯤꯐꯇꯤꯟ ꯅꯨꯃꯤꯗꯥꯡꯅꯤ ꯍꯥꯏꯕ꯭ꯔꯥ
ꯑꯍꯤꯡ
ꯑꯗꯨ ꯉꯝꯕ ꯑꯅꯤꯗꯣ ꯑꯗꯨꯅꯦ ꯑꯩꯅ ꯑꯗꯨꯅꯦ ꯃꯤꯁꯤ ꯍꯥꯠꯄ ꯉꯝꯒꯗꯕ ꯃꯤꯅꯣ ꯑꯩ ꯏꯪꯂꯦꯟ ꯏꯪꯂꯦꯟꯗ ꯊꯥꯈ꯭ꯔꯅꯤ ꯏꯪꯂꯦꯟꯗ
ꯊꯥꯟꯁꯦ ꯏꯕꯥꯅꯤ
ꯑꯁ ꯅꯍꯥꯟ ꯊꯅꯅꯤ ꯍꯥꯏꯗꯨꯗꯤ
ꯅꯪꯅ ꯏꯁ ꯈꯜꯂꯛꯀꯦꯒꯦ ꯍꯥꯏꯔꯒ ꯈꯜꯂꯛꯇ꯭ꯔꯒ
ꯅꯠꯇꯦ ꯏꯁꯄꯦꯟꯒ ꯏꯪꯂꯦꯟꯒ ꯀꯅꯥꯅ ꯉꯝꯗꯣꯏꯅꯣ ꯍꯥꯏꯕ ꯅꯠꯇꯦ꯫
ꯑꯩꯅ ꯍꯥꯏꯗꯤꯅꯦ ꯅꯪꯒꯤ ꯇꯤꯝ ꯑꯃ ꯈꯟꯈ꯭ꯔꯣ ꯑꯗꯨꯒ ꯑꯄꯣꯕ ꯃꯤꯅ ꯄꯩꯁꯥ ꯄꯤꯟꯅꯗꯦ ꯍꯥꯏꯕ ꯅꯠꯇ꯭ꯔꯣ
ꯎꯨꯝ ꯏꯁꯄꯦꯟ ꯀ ꯏꯪ꯭ꯂꯦꯟꯒꯗꯤ ꯅꯪꯗꯤ ꯀꯅꯥ ꯉꯝ ꯇ ꯃꯂ
ꯏꯁꯄꯦꯟꯒ ꯏꯪꯂꯦꯟꯒ ꯑꯗꯨ ꯇꯥꯔꯣꯏꯑꯦꯕ
ꯍꯥ ꯀꯥ ꯀꯌꯥꯅ
ꯏꯁꯄꯦꯟꯒ ꯏꯪꯂꯟꯒꯗꯣ ꯍꯧꯖꯤꯛ ꯂꯩꯇꯦ ꯍꯥꯏꯕ
ꯉꯁꯤꯗꯣ ꯀꯅꯥ ꯀꯅꯥꯅꯦ ꯍꯥꯏꯕ꯭ꯔꯣꯅ
ꯐ꯭ꯔꯥꯟꯁ ꯀ ꯁꯄꯦꯟꯒꯥ
ꯀꯦꯗ ꯑꯣꯍꯣ ꯑ ꯑꯗꯨ ꯑꯅꯤꯗꯨ ꯀꯅꯥ ꯉꯝꯗꯧ ꯃꯥꯟꯒꯦ
ꯑꯩ ꯐ꯭ꯔꯥꯟꯁꯅ ꯉꯝꯗꯧ ꯃꯥꯜꯂꯦ
ꯐ꯭ꯔꯥꯟꯁꯅ ꯑꯩ ꯅꯪ ꯈꯟꯗꯕ ꯋꯥꯈꯟ
ꯅꯪ ꯏꯁꯄꯦꯟ ꯈꯟꯗꯣꯏꯕ ꯑꯩ ꯑꯩ ꯑꯩꯗꯤ ꯑꯅꯤꯃꯛ ꯂꯩꯇꯦ ꯑꯩꯒꯤꯗꯤ ꯑꯥꯔꯖꯦꯟꯇꯤꯅꯥ ꯑꯥꯔꯖꯦꯟꯇꯤꯅꯥ ꯏꯪꯂꯦꯟꯒꯗ ꯊꯥꯔꯁꯤ ꯇꯤꯛ
ꯅꯠꯇꯦ ꯄꯩꯁꯥ ꯊꯥꯅꯁꯦ ꯍꯥꯏꯕ ꯅꯠꯇꯦ ꯆꯨꯝꯅꯒꯤ
ꯑꯠꯆꯥ ꯑꯗꯨꯗꯤ ꯑꯩ ꯑꯗꯨ ꯐ꯭ꯔꯥꯡꯅ ꯀꯥꯅꯤꯗ
ꯍꯣꯏ ꯑꯩ ꯅꯪ ꯈꯟꯗꯕ ꯑꯃ ꯅꯪꯅ ꯍꯩꯇꯦꯅ ꯅꯪ ꯍꯨꯟꯗꯣꯛꯈ꯭ꯔꯕꯗꯣ ꯑꯩ ꯈꯜꯂꯦꯕꯀꯣ
ꯍꯩꯇꯦ ꯍꯨꯟꯗꯣꯛꯄ ꯅꯠꯇꯦꯗ ꯑꯅꯤꯃꯛꯇꯤ ꯍꯩꯗ ꯑꯗ ꯁꯨꯝ ꯂꯨꯝꯕꯗꯣ ꯈꯔ ꯎꯨꯝ ꯍꯣꯏ ꯅꯪꯒꯤ ꯁꯣꯔꯦꯟ ꯈꯟꯈ꯭ꯔꯣ ꯑꯗꯨꯗꯤ ꯌꯦꯡꯉꯁꯤ ꯑꯗꯨꯒꯥ
ꯌꯦꯡꯉꯥꯁꯤ ꯑꯗꯨꯕꯨ ꯑꯩ ꯁꯨꯃꯥꯏꯅ ꯊꯥꯕꯁꯦ ꯗꯥꯎ ꯁꯨꯛꯌꯥ ꯌꯥꯗꯕꯅꯤ ꯃꯤ ꯏꯁꯄꯦꯟ ꯅꯨꯡꯁꯤꯗ ꯑꯩꯅ ꯊꯥꯔꯨꯔꯒ ꯉꯝꯗ꯭ꯔꯗꯤ
ꯍꯦꯍꯦꯍꯦ
ꯑꯩꯅ ꯈꯟ-ꯈꯟꯒꯟꯕ ꯃꯤꯁꯦ
ꯃꯣꯏꯒꯤ ꯅꯣꯏꯒꯤ ꯌꯥꯗꯕ ꯑꯃ ꯌꯥꯎꯕ
ꯀꯦꯔꯤ ꯌꯥꯗꯕ
ꯅꯣꯏꯒꯤ ꯐꯦꯟꯒꯤꯀꯣ ꯌꯥꯗꯕ ꯑꯃ ꯌꯥꯎꯕ ꯑꯗꯨꯅꯅꯤ
ꯀꯤꯟꯅ ꯊꯣꯝꯖꯤꯜꯂꯛꯑꯥꯅꯤ
ꯍꯥ ꯍꯥ ꯍꯥ
ꯑꯩ ꯐꯦꯠꯇꯅ ꯃꯣꯏꯅ ꯁꯥꯄꯣꯔꯠ ꯇꯧꯕ ꯐꯦꯟꯗꯣ ꯂꯣꯏꯅ ꯑꯩꯒꯤ ꯊꯄꯤꯂ ꯆꯥꯡꯂꯦ ꯀꯁ ꯦꯅꯤ ꯕꯨꯣ ꯇꯥ ꯇꯥꯛ
ꯅꯣꯏꯒꯤ ꯔꯦꯟꯖꯁꯨ ꯑꯇꯣꯞꯄꯁꯨ ꯃꯌꯥꯝ ꯂꯩꯕ ꯎꯨꯏꯅꯦ
ꯑꯥ ꯏꯅꯕꯤꯒꯁꯦ ꯑꯁ ꯌꯥꯝ ꯇꯨꯝꯅꯤꯡꯉꯦ
ꯁ꯭ꯀꯨꯜꯗꯤ
ꯑꯩꯁꯤꯀꯣ ꯑꯁ ꯑꯃꯨꯛꯀꯁꯨ ꯁꯨꯇꯤ ꯌꯥꯝ ꯁꯥꯡꯅ ꯂꯧꯕꯅꯤꯅ ꯑꯃꯨꯒꯁꯨ ꯆꯠꯅꯤꯡꯗ꯭ꯔꯒ ꯂꯩꯌꯦ ꯀꯔꯝꯍꯥꯏꯅ ꯆꯠꯂꯒ ꯀꯔꯤ ꯍꯥꯏ ꯍꯥꯏꯔꯛꯀꯦꯔ
ꯀꯔꯤꯝ ꯍꯥꯏꯔꯛꯑꯣꯏꯗ ꯐꯦꯃꯤꯂꯤ ꯄ꯭ꯔꯣꯕ꯭ꯂꯦꯝꯅꯦ ꯍꯥꯏꯔꯛꯑꯣ
ꯑꯗꯨꯒ ꯆꯠꯃꯟꯗꯕꯒꯤ ꯇꯟꯁꯨ ꯌꯥꯝ ꯇꯟꯕ꯭ꯔꯥ ꯍꯌꯦꯡ ꯆꯠꯂꯒꯦ ꯍꯌꯦꯡ ꯆꯠꯂꯒꯦ ꯑꯗꯨꯝ ꯇꯧꯔ ꯗꯨꯝ ꯂꯩ
ꯅꯪ ꯀꯔꯤ ꯁꯞꯖꯦꯛ ꯇꯥꯏꯅꯣ
ꯌꯦ ꯇꯩꯔꯣ ꯑꯩꯈꯣꯏꯒꯤ ꯀꯩꯅꯣꯅꯤꯗ ꯑꯉꯥꯡ ꯃꯆꯥꯒꯤ ꯇꯥꯛ ꯂꯣꯏꯅ ꯃꯣꯏ ꯁꯨꯒ꯭ꯔꯤꯅꯤ
ꯒꯥꯏꯅ ꯇꯧꯈ꯭ꯔꯦꯕ
ꯇꯧꯗꯦ
ꯑꯩ ꯖꯒꯣꯏ ꯁꯥꯕ ꯌꯥꯝ ꯖꯒꯣꯏ ꯁꯥꯕ ꯌꯥꯝ ꯍꯩꯔꯝꯗꯧ ꯃꯥꯟꯕ
ꯑꯥ ꯈꯔ ꯇꯧꯔꯦ ꯎꯨꯝ
ꯑꯉꯥꯡꯒꯤ ꯃꯤꯁ
ꯑꯩ ꯀꯃꯥꯏꯅ ꯇꯧꯅꯦ ꯈꯔ ꯀꯟꯅ ꯉꯥꯡꯂꯣꯗꯣ ꯑꯩ ꯎꯏꯅꯤꯡꯉꯤ
ꯑꯔꯨꯅꯥꯁꯦ ꯍꯧꯖꯤꯛꯄꯨꯗꯤ ꯇꯨꯝꯕ ꯃꯇꯝ ꯑꯣꯏꯕꯅꯤꯅꯦ ꯄꯨꯡꯁꯦ
ꯅꯠꯇꯦ ꯑꯩ ꯉꯔꯥꯡꯁꯦ ꯄꯨꯡ ꯑꯅꯤꯗ ꯇꯨꯝꯃꯦꯕꯀꯣ
ꯀꯩꯒꯤ
ꯑꯗꯨꯝ ꯀꯣꯜ ꯋꯥꯔꯤ ꯁꯥꯟꯅꯕ ꯑꯗꯨꯒ ꯀꯩꯅꯣ ꯇꯧꯔꯤꯉꯩꯗ ꯄꯨꯡ ꯑꯅꯤ ꯇꯥ
ꯑꯦ ꯑꯦ ꯄꯨꯡ ꯑꯅꯤ ꯐꯥꯎꯕ ꯃꯤꯒꯤ ꯀꯣꯜ ꯑꯣꯏꯕ
ꯑꯥ
ꯌꯥꯝ ꯐꯩꯅꯦ ꯑꯗꯨꯗꯤ
ꯑꯗꯨꯗꯩꯗꯤ ꯑꯩꯁꯦ ꯇꯨꯝꯃꯦ ꯇꯨꯝꯕ ꯄꯨꯡ ꯑꯍꯨꯝꯗ ꯑꯃꯨꯛ ꯍꯧꯒꯠꯂꯦ
ꯌꯥꯝ ꯀꯜꯂꯤꯅ ꯑꯗꯨꯗꯤ
ꯑꯩ ꯄꯨꯔꯥ ꯁꯤꯡꯖꯨ ꯁꯥꯈ꯭ꯔꯦ
ꯎꯝ ꯃꯤꯒꯤꯗꯃꯛꯇ ꯌꯥꯝ ꯈꯟꯕꯤꯕꯅꯤꯅꯦ ꯑꯗꯨꯗꯤ
ꯆꯂꯣ ꯑꯥꯗ ꯑꯩꯅ ꯑꯩ ꯑꯩꯅ ꯑꯩꯅ ꯍꯥꯞꯀꯗꯣꯏꯅꯤꯍꯦ ꯑꯩ ꯌꯥꯝ ꯅꯣꯛꯅꯤꯡꯉꯦ ꯑꯩꯅ ꯃꯤꯒꯤꯗꯃꯛꯇ ꯇꯧꯕꯤꯔꯗꯤ ꯉꯝꯃꯔꯣꯢ
ꯃꯤꯒꯤ ꯅꯪꯒꯤ ꯇꯧꯔꯤꯔꯥꯕ ꯅꯪꯒꯤ ꯀꯣꯜ ꯑꯣ ꯑꯩꯗꯤ ꯃꯤꯒꯤ ꯔꯤꯁꯤꯞ ꯇꯧꯕ꯭ꯔꯁꯤꯅꯤ
ꯅꯠꯇꯦ
ꯑꯥ ꯐꯩ ꯐꯩ
ꯉꯝꯖꯥꯔꯣꯏ
ꯑꯩꯗꯤ ꯉꯔꯥꯡ ꯉꯟꯇꯥꯥꯅ ꯇꯨꯝꯈ꯭ꯔꯦꯗ
ꯇꯨꯝꯃꯕꯣ ꯃꯥꯜꯂꯦꯀꯣ ꯅꯪ